ꯍꯥꯜꯂꯣ
ꯌꯥꯝ ꯂꯥꯡꯉꯤꯅ
ꯂꯥꯡꯕ꯭ꯔꯥ
ꯈꯨꯅꯣꯛꯇꯨꯗꯤ ꯂꯣꯏꯔꯦ ꯃꯩ ꯇꯥꯏꯑꯦ
ꯑꯩꯒꯤ
ꯍꯧꯖꯤꯛ ꯍꯧꯖꯤꯛ ꯈꯨꯅꯣꯛꯇꯣ ꯅꯨꯡꯁꯤꯕꯅꯤꯗ
ꯌꯥꯔꯦ
ꯁꯤꯃꯃꯤ
ꯉꯁꯥꯏ ꯈꯥꯏꯕꯗꯨ ꯄꯦꯟꯗꯗꯅ ꯑꯁꯤ
ꯍꯧꯖꯤꯛꯀꯤ ꯈꯨꯨꯅꯣꯛꯇꯣ ꯑꯁꯤꯡꯃꯛ ꯅꯠꯇꯦ ꯅꯣꯛꯑꯣ ꯅꯦ ꯑꯃꯔꯛ ꯇꯥꯕ꯭ꯔꯣ ꯇꯥꯕ꯭ꯔꯣ ꯇꯥꯕ꯭ꯔꯣ ꯑꯁ ꯕꯤꯔꯥꯅꯤ ꯃꯥꯈꫭꯟ ꯇꯥꯗꯦ ꯇꯥꯕꯣ ꯇꯕꫭ ꯇꯕꫭ ꯇꯥꯕꯣ ꯇꯥꯕ꯭ꯔꯣ